ꯍ ꯍꯥꯕ꯭ꯔꯣ ꯍꯥ ꯀꯔꯤ ꯍꯥꯏꯕ
ꯇꯥꯏꯌꯦ ꯇꯥꯏꯌꯦ ꯑꯩꯒꯤ ꯇꯥꯗꯕ꯭ꯔꯥ
ꯀꯃꯨꯛ ꯇꯥꯏꯕ
ꯃꯥꯜ ꯀ꯭ꯔꯣ ꯂꯤꯁꯤꯡ ꯂꯤꯁꯤꯡ ꯇꯥꯏ
ꯏꯁꯁ ꯑꯩ ꯃꯥꯀ꯭ꯔꯣ ꯂꯤꯁꯤꯡ ꯂꯤꯁꯤꯡ ꯍꯥꯏꯔꯤ ꯕꯣꯔꯥ ꯕꯣꯔꯥ ꯍꯥꯏꯔꯛꯄꯅꯤ ꯔꯥꯕꯔ ꯍꯔꯥꯛ
ꯑꯩꯒꯤ ꯐꯖꯅ ꯁꯦꯡꯅ ꯇꯥꯕ꯭ꯔꯣ
ꯇꯥꯏ ꯇꯥꯏꯌꯦ
ꯑꯩꯒꯤ ꯈꯣꯟꯖꯦꯜꯗꯣ ꯇꯞꯄ꯭ꯔꯥ
ꯌꯥꯝꯅ ꯁ ꯊꯨꯏꯋ‌ꯦ
ꯑꯣ ꯑꯗꯨꯗꯤ ꯇꯞꯅ ꯉꯥꯡꯉꯁꯨ ꯇꯥꯔꯅꯤꯀꯣ
ꯎꯝ ꯀꯟꯅ ꯉꯥꯡꯒꯅꯨ ꯃꯤ ꯂꯣꯏꯅꯃꯛ ꯈꯪꯉꯔꯣꯏ ꯑꯗꯨꯗꯤ ꯀꯟ ꯀꯟꯅ ꯉꯥꯡꯅꯨ
ꯆꯩ ꯆꯥꯅꯤꯡꯉꯦ ꯍꯥꯏꯕꯅꯪ ꯏꯁ ꯅꯪ ꯋꯥꯈꯜ ꯃꯨꯟꯗꯥ ꯇꯧꯔ ꯂꯩ ꯅꯪ ꯋꯥ ꯈꫭꯈ ꯃꯨꯟꯗ ꯇꯧꯔ ꯂꯩꯌ‌ꯦ ꯁꯨꯃꯥꯏꯅ ꯎꯝ ꯂꯥꯅꯤ ꯍꯥꯏꯕ ꯍꯌ‌ꯦꯡ
ꯑꯩ ꯆꯩꯁꯨ ꯆꯥꯕ ꯍꯩꯇꯅ
ꯀꯔꯤ ꯇꯧꯔꯒ ꯂꯩꯒꯦ ꯅꯪꯗꯤ
ꯑꯩꯗꯤ ꯑꯁ ꯋꯥꯔꯦ ꯑꯗꯨꯒꯤ ꯐꯃꯨꯡꯗ ꯍꯤꯞꯂꯒ ꯂꯩꯔꯦ
ꯀꯩꯗꯣ
ꯍꯥꯥ
ꯀꯩꯗꯧꯕꯒꯤ ꯋꯥꯕ
ꯈꯪꯗꯦ ꯑꯗꯨꯝ ꯅꯨꯃꯤꯠ ꯆꯨꯞꯄ ꯌꯨꯝꯗ ꯂꯩꯕꯅꯤꯅ
ꯎꯝ ꯅꯨꯃꯤꯠ ꯆꯨꯞꯄ ꯌꯨꯝꯗ ꯂꯩꫪꯗꯤ ꯅꯨꯡꯉꯥꯏꫪꯝ ꯃꫭꯏꯅ‌ꯦ
ꯎꯝ ꯅꯪꯗꯤ ꯀꯗꯥꯏ ꯆꯠꯄ꯭ꯔꯥ
ꯑꯁ ꯂꯧ ꯆꯟꯅ‌ꯦꯗ ꯀꯥꯏꯗꯩꯅꫭꯗ ꯑꯩꯈꫭꯏꯗꯤ ꯂꯧꯃꯤꯅꯤꯅ
ꯑꯣ ꯊꯕꯛ ꯌꯥꯝ ꯐꯩꯅ ꯅꯣꯏ ꯂꯧ ꯆꯠꯄꯗꯣ ꯏꯁꯤꯡ ꯂꯩꯕ꯭ꯔꯣꯅꯦ
ꯈꫪ ꯈꫪ ꯅꯩꯔꯦ
ꯑꯣ ꯐꯥꯏꯅ‌ꯦ
ꯃꯨꯟꯅ ꯃꯨꯟꯅ ꯃꯨꯜ ꯃꯨꯟꯂꯒ ꯇꯥꯎꯕꯅ‌ꯦ ꯑꯗꯨꯗꯤ
ꯑꯣ ꯂꯣꯛꯇꯒꯤꯔꯥ
ꯎꯝ
ꯑꯠꯆꯥ ꯍꯩꯌꯦꯅ ꯅꯪꯗꯤ
ꯏꯁ ꯍꯩꯕꯅꯦ ꯑꯩꯗꯤ ꯌꯥꯝꯅ ꯍꯩꯕꯅꯦ ꯅꯣꯏꯒꯤ ꯐꯥꯎ ꯀꯩꯅꯣꯅ‌ꯦ ꯑꯁ ꯈꯟꯅꯕꯅꯦ ꯉꯔꯥꯡꯗꯣ
ꯑꯁ ꯋꯥꯔꯤ ꯂꯤꯕꯤꯌꯣ ꯑꯗꯨꯗꯤ ꯈꯥꯟꯅꯕꯒꯤ
ꯈꯟꯅꯕꯒꯤꯔꯣ
ꯑꯥꯎ
ꯈꯠꯅꯒꯦ ꯂꯥꯛꯑꯒ ꯃꯥꯁ ꯃꯥꯆ‌ꯦꯜꯂꯒ ꯃ‌ꯦꯃꯥ ꯆꯦꯟꯈ꯭ꯔꯦ
ꯅꯠꯇꯦ ꯑꯗꯨ ꯆꯦꯡꯕ ꯈꯛꯇꯔꯣ ꯀꯔꯤ ꯀꯔꯤ ꯋꯥꯒ ꯉꯡꯅꯗꯕ꯭ꯔꯥ
ꯉꯪꯅꯗ‌ꯦ ꯑꯩ ꯂꯥꯛꯑꯒ ꯃꯥ ꯆꯠꯈ꯭ꯔꯦ ꯃꯥ ꯂꯥꯛꯑꯒ ꯑꯩ ꯆꯛ ꯆꯠꯂ‌ꯦ
ꯑꯁ ꯌꯥꯝ ꯀꯤꯕꯒꯤ ꯇꯥꯏꯅꯤꯅꯦ ꯅꯪꯉꯣꯟꯗ
ꯍꯥ
ꯅꯉꯣꯟꯗ ꯅꯪꯉꯣꯟꯗ ꯌꯥꯝ ꯀꯤꯈ꯭ꯔꯕ ꯃꯥꯜꯂꯦ
ꯑꯁ ꯀꯤꯕꯅꯦꯍ‌ꯦ ꯑꯩꯕꯨ ꯎꯨꯔꯗꯤ ꯑꯁ ꯑꯩꯕꯨ ꯎꯔꯗꯤꯀꯣ ꯈꯨꯠꯇꯣ ꯐꯖꯅ ꯅꯩꯔꯛꯏꯅꯦ ꯑꯩꯕꯨ ꯌꯥꯝꯅ ꯀꯤꯕꯅꯦ ꯃꯥꯗꯣ
ꯑꯁ ꯌꯥꯝ ꯀꯤꯈ꯭ꯔꯕ ꯃꯥꯜꯂꯦ ꯀꯔꯤ ꯃꯊꯦꯜ ꯆꯥꯔꯒꯦ ꯉꯁꯤꯗꯤ
ꯍꯌꯦꯡ ꯉꯁꯤꯗꯤ ꯊꯥꯔꯣꯏ ꯆꯥꯏꯌ‌ꯦ ꯊꯔꯣꯏ ꯊꯣꯡꯉꯝꯃꯦ ꯑꯗꯨꯏ ꯊꯔꯣꯏ ꯆꯥꯗꯅ ꯑꯩ ꯊꯔꯣꯏ ꯆꯥꯗꯕ ꯍꯥꯏꯇꯥꯔꯦ
ꯑꯁ ꯌꯥꯝ ꯍꯥꯎꯅ ꯆꯥꯔꯝꯕꯅꯦ ꯑꯗꯨꯗꯤ
ꯑꯩ ꯆꯥꯗꯦ ꯈꯔꯣꯏꯗꯤ
ꯑꯁ ꯎ ꯊꯔꯣꯏ ꯏꯔꯣꯝꯕ ꯇꯧꯔꯗꯤ ꯌꯥꯝ ꯍꯥꯎꯒꯅꯤꯅꯦ ꯍꯧꯛ ꯈꯔ ꯁꯥꯇꯛ ꯇꯧꯔꯒꯀꯣ ꯇꯤꯍꯧ ꯒꯈꯔ ꯁꯣꯏꯗꯔꯒ ꯑꯁ
ꯊꯔꯋꯥꯖꯤ ꯆꯥꯅꯤꯗ
ꯃꯁꯥ ꯌꯥꯝ ꯅꯣꯏꯔꯝꯒꯅꯤ ꯍꯧꯖꯤꯛꯇꯤ
ꯇꯥꯕ꯭ꯔꯣ
ꯎꯝ ꯇꯥꯏꯌꯦ ꯁꯤꯕꯤ
ꯍꯣꯏ ꯍꯥꯎꯔꯝꯒꯅꯤ ꯃꯁꯥ ꯅꯣꯏꯔꯒ
ꯎꯝ ꯆꯅꯤ ꯅꯅꯨꯡꯣꯏꯦ ꯎꯝ
ꯃꯍꯥꯎꯁꯨ ꯂꯩꯔꯔꯝꯒ
ꯅꯪ ꯆꯥꯕ ꯂꯥꯛꯑꯣꯅ ꯈꯅꯤꯡꯉꯥꯏ ꯂꯩꯅꯤ ꯔ ꯊꯥꯔꯛꯄꯅꯦꯔꯀꯨꯝꯣ ꯎ ꯗ ꯏꯂꯣ
ꯪ ꯀꯥꯏ ꯐꯥꯎ ꯌꯥꯎꯔꯃꯨꯛ ꯈꯥꯟ ꯀ꯭ꯔꯃꯂ
ꯑꯦ ꯒ꯭ꯌꯥꯟ ꯇꯅ ꯉꯥꯡꯉ
ꯁꯣꯏꯒꯦ ꯇꯧꯕꯅꯨꯀꯣ ꯁꯣꯏꯕꯁꯨ ꯅꯣꯛꯇꯤ ꯅꯣꯛꯅꯤꯡꯕꯅꯦ ꯑꯗꯨꯕꯨ ꯅꯪꯅ ꯍꯥꯏꯗꯣꯛꯀꯦ ꯇꯧꯔꯤꯕꯗꯨꯗꯤ ꯍꯥꯏꯗꯣꯛ ꯀꯅꯥꯅ
ꯅꯪꯦ ꯍꯥꯎꯗꯅꯣ ꯂꯩꯏꯔꯤꯔꯤ
ꯅꯪꯒꯤ ꯑꯩꯒꯤ ꯍꯧꯗꯡꯗꯣ ꯌꯥꯝ ꯍꯥꯎꯅꯦ
ꯌꯥꯝ ꯍꯥꯎꯋꯤ ꯅꯪꯒꯤ ꯍꯧꯧꯗꯥꯡꯗꯣ ꯌꯥꯝ ꯆꯥꯥꯁꯜꯂꯨꯔꯦ ꯑꯁ
ꯑꯗꯨꯒꯤꯅꯤꯅꯦ ꯅꯪ ꯉꯥꯒꯨꯝ ꯇꯧꯋꯦꯕ ꯉꯁꯤ
ꯀꯃꯥꯏꯅ ꯇꯧ ꯊꯣꯡꯕꯅꯣ ꯅꯪꯅ ꯌꯥꯝ ꯍꯥꯎꯋꯦ ꯎꯝ ꯄꯨꯡ ꯆꯥ ꯇꯥꯔ ꯆꯥꯠꯂꯣꯑꯣ ꯍꯧꯖꯤꯛꯁꯦ
ꯈꯪꯗꯦ ꯑꯁ ꯄꯨꯡꯕꯨ ꯇꯥꯖꯁꯅꯨꯗ
ꯄꯨꯡ ꯊꯦꯡꯉꯗꯤ ꯌꯥꯝꯅ ꯊꯦꯡꯉꯦ
ꯊꯦꯡꯕ ꯃꯇꯝꯗꯅ ꯌꯥꯝ ꯐꯕꯅꯤ
ꯊꯦꯡꯉꯗꯤ ꯌꯥꯝꯅ ꯊꯦꯡꯕꯅꯤ ꯉꯜꯂꯗꯤ ꯌꯥꯝꯅ ꯉꯟꯕꯅꯤ
ꯍꯣꯏ ꯑꯗꯨꯅꯦ ꯑꯊꯦꯡꯕ ꯃꯇꯝꯗꯀꯣ ꯍꯧꯧꯗꯥꯡ ꯌꯥꯝꯕꯅꯦ
ꯑꯁ ꯀꯥꯡꯗꯤꯦ ꯆꯥꯔ ꯂꯣꯏꯔꯦ ꯑꯗꯨꯕꯨꯗꯤ ꯀꯔꯤ ꯀꯥꯡꯕꯤꯗ꯭ꯔꯣ
ꯍꯧꯧꯗꯥꯡ ꯍꯥꯏꯕꯅꯤ ꯍꯧꯗꯥꯡ
ꯍꯗꯥ
ꯊꯦꯡꯕ ꯀꯥꯟꯗ ꯍꯧꯗꯥꯡ ꯊꯣꯛꯂꯛꯄꯅꯦ
ꯑꯁ ꯍꯧꯗꯥꯡꯁꯦ ꯑꯁ ꯆꯥꯕꯗ ꯌꯥꯝ ꯍꯥꯎꯋꯦꯅꯦ ꯑꯁ
ꯍꯣꯏ ꯐꯖꯅꯀꯣ
ꯎꯝꯝ
ꯇꯣꯃꯀ ꯃꯀꯛ ꯐꯖꯅ ꯀꯛꯑꯒ ꯊꯥꯎꯗ ꯐꯖꯅ ꯈꯥꯡꯅ ꯑꯣꯠꯈ ꯍꯥꯏꯥꯏꯔꯒ ꯉꯧꯔꯒ ꯈꯔ ꯁꯥꯇꯛ ꯇꯧꯔꯒ ꯀꯔꯤ ꯃꯔꯥꯡꯅꯤꯔꯣ ꯐꯖꯅ ꯁꯨꯔ ꯊꯝꯕꯗꯤ ꯍꯥꯎꯕꯅꯤꯅꯦ
ꯑꯗꯣ ꯀꯩꯅꯣꯗꯣ
ꯀꯔꯤ
ꯑꯩꯈꯣꯏ ꯑꯩꯈꯣꯏ ꯏꯅꯥꯎꯄꯤꯈꯣꯏꯒꯤ ꯌꯨꯝꯗꯣ ꯄꯥꯈꯪ ꯀꯃꯅ ꯂꯩꯟꯅ
ꯑꯣ
ꯑꯗꯨꯗ ꯅꯪꯕꯨ ꯌꯥꯝ ꯅꯨꯡꯁꯤꯕꯅꯦ
ꯌꯥꯔꯦꯅ
ꯑꯁ ꯅꯪꯕꯨ ꯍꯥꯏꯔꯤꯌꯣ ꯍꯥꯏꯔꯤꯌꯣ ꯅꯪ ꯑꯁ ꯄꯨ
ꯑꯍꯟꯗꯨꯔꯣ ꯑꯍꯟꯗꯨꯔꯣ
ꯎꯝ ꯑꯁ ꯑꯃꯨꯛ ꯅꯨꯡꯁꯤꯗ꯭ꯔꯕ ꯃꯥꯜꯂꯦꯗ ꯑꯃꯨꯛ ꯅꯨꯡꯁꯤꯗ꯭ꯔꯕ ꯃꯥꯜꯂꯦ ꯅꯪꯕꯨ
ꯑ
ꯃꯅ ꯍꯁꯤꯗꯔ
ꯀꯑꯦꯝ
ꯊꯃꯛꯒ ꯅꯨꯡꯁꯤꯗ꯭ꯔꯕ ꯃꯥꯜꯂ ꯃꯥꯗ ꯑꯁ ꯅꯨꯡꯁꯤꯅ ꯕꯥꯅꯤ ꯀꯣꯏꯅꯕ꯭ꯔꯥ ꯅꯍꯥꯟꯗꯣ
ꯆꯠꯂꯣꯍꯦ ꯀꯅꯥ ꯀꯩꯁꯨ ꯇꯧꯗꯦ
ꯑꯦ ꯑꯩ ꯍꯥꯏꯕꯗꯤ ꯀꯩꯅꯣ ꯃꯗ ꯍꯥꯏꯕꯅꯤ ꯅꯪꯒꯤ ꯌꯥꯅ ꯅꯪꯒꯤ ꯅꯪꯒꯤ ꯐꯖꯕꯗꯣ
ꯑꯩ ꯀꯔꯤꯁꯨ ꯐꯖꯗꯦ
ꯐꯖꯩꯌꯦ
ꯎꯝ ꯅꯆ ꯊꯒꯅꯣ
ꯊꯤꯕ ꯅꯠꯇꯦ ꯑꯩ ꯊꯤꯕ ꯍꯩ ꯅꯪꯅ ꯁꯩ ꯌꯥꯝꯕꯖꯩꯌꯦ ꯍꯩꯇꯔꯦ ꯍꯇꯥꯔꯅꯦ ꯅꯪ ꯐꯤꯂꯝ ꯀꯨꯝꯅꯤꯡꯕ꯭ꯔꯥ
ꯍꯣꯏ ꯀꯨꯝꯅꯤꯡꯉꯦ
ꯇꯤꯡ ꯑꯦꯛꯇꯤꯡꯗꯤ ꯑꯩ ꯇꯧꯍꯟꯒꯦ ꯇꯝꯕꯤꯒꯦ
ꯐꯖꯔꯅꯤ
ꯄꯤꯂꯝꯅꯤ ꯃꯤꯗ ꯇ꯭ꯔꯣ
ꯑꯥ
ꯀꯤꯂꯝꯒꯤ ꯃꯃꯤꯡꯗꯣ
ꯀꯔꯤꯔꯣ ꯍꯥꯏꯔꯣ
ꯎ ꯎꯇꯞꯇ ꯃꯉꯥꯜ ꯊꯤꯕ ꯍꯥꯏꯌꯦ
ꯎ ꯎꯇꯞ ꯅꯅꯥꯀꯜꯗꯗꯤ ꯐꯖꯥꯏꯔꯅꯤ ꯑꯗꯨꯗꯥ
ꯇꯇ ꯃꯉꯥꯂꯣ ꯑꯁ ꯃꯤ ꯌꯥꯝ ꯀꯞꯇꯣꯏꯅꯦꯍꯦ ꯏꯁꯇꯣꯔꯤꯗꯤ ꯏꯕ ꯂꯣꯏꯔꯦ ꯎ ꯖ ꯅꯨꯄꯤꯒꯤ ꯔꯣꯜꯗꯣ ꯋꯥꯠꯄꯒꯤ ꯑꯁ ꯑꯦꯐ ꯄꯥꯔꯒ ꯅꯨꯄꯤ ꯇꯥ ꯄꯥ ꯇꯥ ꯇꯥꯔꯒ ꯑꯁ ꯄꯥꯕ ꯉꯝꯗꯔꯤ ꯍꯧꯖꯤꯛꯐꯥꯎ
ꯎꯇꯨꯞ ꯁꯥꯕꯒꯤꯗꯤ ꯏꯔꯥꯏꯔꯥꯏꯕꯅꯤꯅꯦ ꯂꯦꯡꯕ ꯍꯩꯔꯩꯗꯕꯅꯤꯅꯦ
ꯌꯥꯝꯅ ꯀꯩꯅꯣ ꯇꯧꯋꯤ
ꯎꯠꯇꯨꯕꯤ ꯑꯣꯟꯈꯤꯅꯤꯀꯣ
ꯅꯪ ꯈꯪꯅꯕꯒꯤ ꯅꯤꯀꯣ ꯑꯁꯤꯁ ꯐꯤꯂꯝꯗꯣ ꯀꯨꯝꯕꯅꯤ ꯅꯪ ꯑꯁ ꯌꯥꯝꯅ ꯀꯩꯅꯣ ꯇꯧꯔꯦ ꯑꯗꯨꯗꯤ ꯅꯨꯡꯁꯤꯕꯒꯤ ꯒꯤ ꯃꯍꯨꯠꯇ ꯊꯨꯡꯅꯕ ꯀꯨꯝꯅꯤꯡꯕ꯭ꯔꯥ
ꯍꯣꯏ ꯊꯨꯡꯅꯥꯕꯨꯒꯨꯝꯕ ꯐꯖꯕꯅꯦ ꯊꯨꯡꯅꯥꯗꯗꯤ ꯇꯜꯂꯦ ꯑ ꯑꯩꯗꯤ
ꯑꯁ ꯊꯨꯡꯅꯒꯅꯤ ꯁꯣꯏꯗꯅ
ꯅꯥꯒꯗꯕꯅꯤꯅꯦ
ꯊꯨꯅꯒꯅꯤ ꯁꯣꯏꯗꯅ ꯅꯨꯡꯁꯤꯕꯒꯤ ꯃꯍꯨꯠꯇ ꯊꯨꯅꯕ ꯍꯥꯏꯔꯤꯁꯤꯗꯤ
ꯑꯦ ꯅꯨꯡꯁꯤꯅꯗ꯭ꯔꯒ ꯊꯧꯅꯥꯒꯗꯕ
ꯎ ꯑꯗꯨꯅꯈ꯭ꯔꯅꯤ ꯃꯤꯁꯤꯆꯔ ꯑꯁ ꯂꯣꯏ ꯃꯤ ꯂꯣꯏꯅꯃꯛ ꯊꯨꯅꯥꯒꯗꯣꯏꯅꯤ
ꯂꯨꯋꯦ ꯂꯨꯋꯦ ꯏꯔꯗꯤ
ꯑꯩꯒꯤ ꯅꯨꯄꯤꯗꯣ ꯑꯃꯨꯛ ꯆꯟꯈ꯭ꯔꯦ
ꯅꯨꯡꯁꯤ ꯔꯒ ꯊꯨꯡꯅꯥꯕꯗꯅ ꯍꯦꯟꯅ ꯅꯨꯡꯁꯤꯕꯅꯤ
ꯎꯝ ꯅꯨꯡꯁꯤꯕꯒꯤ ꯃꯍꯨꯠꯇ ꯊꯨꯡꯅꯕ ꯍꯥꯏꯕꯗꯣ ꯑ ꯍꯦꯔꯧ ꯍꯦꯔꯧ ꯅꯨꯄꯥꯒꯤ ꯔꯣꯜꯁꯨ ꯂꯧꯒꯗꯕꯗ ꯃꯤ ꯈꯔ ꯋꯥꯠꯄ ꯍꯥꯏ ꯍꯥꯏꯇꯥꯔꯦ ꯑꯗꯨꯗꯅꯣ ꯑꯗꯨꯃꯥꯏꯅ ꯃꯤ ꯈꯔ ꯂꯩꯕ꯭ꯔꯥ ꯃꯁꯥ
ꯈ ꯃꯥ
ꯃꯁꯛ ꯃꯁꯛ ꯈꯔ ꯊꯤꯕ
ꯅꯠꯇꯦ ꯃꯁꯛ ꯊꯤꯕ ꯅꯠꯇꯦ ꯈꯔ ꯋꯥꯡ ꯆꯥꯎꯔꯒ ꯈꯔꯅ ꯅꯨꯄꯥꯠꯒ ꯄ ꯑꯗꯨꯒ ꯃꯁꯛ ꯈꯔ ꯐꯖꯕ ꯖꯨꯒꯨꯝꯃꯦ ꯏꯪꯈ꯭ꯔꯥꯡ ꯉꯥꯎꯕ ꯂꯩꯑ
ꯈꯨꯁꯨꯀꯨꯃꯅꯤ ꯀꯩꯁꯨ ꯗꯔꯀ ꯇꯥꯗꯅꯤ
ꯑꯁ ꯐꯤꯂꯝ ꯍꯥꯏꯕꯁꯤꯗꯤ ꯃꯤꯉꯣꯟꯗ ꯑꯦꯇ꯭ꯔꯦꯛꯁꯟ ꯄꯤꯅꯕ ꯈꯔ ꯀꯩꯅꯣ ꯃꯥꯒꯤ
ꯑꯣꯗ
ꯍꯛꯆꯥꯡꯗꯨꯁꯨ ꯌꯦꯡꯒꯗꯕꯅꯦ ꯀꯃꯥꯏꯅ ꯇꯧꯕ꯭ꯔꯥ ꯋꯥꯡ ꯆꯥꯎꯕ꯭ꯔꯥ ꯍꯥꯏꯕꯗꯨꯁꯨ ꯄꯣꯙꯔꯅ ꯀꯩꯁꯨ ꯇꯧ ꯀꯥꯅꯅꯥꯔꯣꯏꯗ
ꯀꯥꯟꯅꯥꯒꯅꯤ ꯄꯣꯗꯅ
ꯏꯁ ꯃꯤꯅ ꯍꯥꯏꯔꯛꯀꯅꯤ ꯑꯁ ꯑꯁꯤ ꯅꯨꯄꯥ ꯑꯁꯤ ꯁꯤ ꯅꯨꯄꯤꯁ ꯐꯤꯂꯝꯗꯗꯤ ꯌꯥꯝ ꯐꯖꯩ ꯃꯁꯛꯀ ꯏꯐ ꯐꯖꯔꯒ ꯉꯧꯔꯣꯛ ꯉꯧꯔꯒ ꯑꯗꯨ ꯑꯗꯨꯒ ꯑꯁꯦꯡꯕꯗꯗꯤ ꯃꯨꯊꯤ ꯑꯣꯜꯂꯝꯃꯦꯍ ꯍꯥꯏꯔꯒꯅꯤ
ꯏꯁꯁ ꯃ ꯃ ꯄꯣꯠꯇ ꯄꯣꯠꯇ ꯃꯨ ꯍꯥꯏꯔ ꯇꯥꯔꯦꯗꯨꯒꯤ ꯆꯨꯝꯃꯤꯁꯤ
ꯑꯗꯨꯅꯦ ꯐꯤꯂꯝꯗꯣ ꯉꯧꯍꯜꯂꯗꯤ ꯀꯃꯥꯏꯅ ꯇꯧꯗꯣꯏꯕ ꯅꯣꯡ ꯇꯥꯕ ꯃꯥꯜꯂꯦꯀꯣ ꯑꯥꯎ ꯈꯖꯤꯛ ꯈꯖꯤꯛꯇ ꯑꯗꯨꯝ ꯑꯩꯈꯣꯏꯔꯣꯝꯗ ꯇꯥꯕꯒꯨꯝ ꯇꯧꯕ
ꯑꯝ ꯅꯔꯝꯖꯤ ꯇꯔꯝꯅꯤ
ꯍꯣꯏ ꯑꯩꯗꯤ ꯅꯣꯡ ꯉꯥꯏꯔꯤꯅꯤ ꯅꯣꯡ ꯀꯧꯔꯤꯅꯤ
ꯀꯩꯗꯧꯅꯤꯡꯉꯥꯏ ꯅꯪ ꯀꯣꯟꯅꯣ ꯀꯧꯔꯒ ꯅꯣꯏꯔꯅꯦꯁ
ꯂꯩꯅꯤꯉꯥꯏꯗꯣ ꯐꯔꯛ ꯇꯥꯕ
ꯇꯨꯔꯦꯟ ꯌꯥꯝ ꯆꯥꯎꯅ ꯂꯩꯗꯣ ꯑꯗꯨꯁꯤꯡꯗꯣ ꯇꯔꯒ ꯁꯨꯝꯕꯒꯠꯈꯧꯕ
ꯑꯁ ꯅꯣꯡ ꯅꯣꯡ ꯇꯥꯔꯗꯤ ꯐꯔꯅꯤ ꯏꯪꯉꯥꯏ
ꯅꯣꯡ ꯆꯨꯔꯥꯑꯅꯤ ꯉꯁꯤ ꯆꯨꯔꯥꯛꯑꯅꯤ ꯅꯣꯡ ꯀꯩꯁꯨ ꯋꯥꯔꯅꯨ
ꯅꯍꯥꯟꯗꯒꯤ ꯅꯣꯡꯃꯪꯉꯒ ꯇꯥꯗ꯭ꯔꯒ ꯂꯩꯕꯅꯦ ꯀꯧꯔꯕꯅꯤ ꯅꯣꯡ
ꯅꯪ ꯉꯁꯤ ꯀꯥꯏ ꯆꯠ ꯉꯁꯤ ꯅꯪ ꯀꯥꯏ ꯆꯠꯂꯦ
ꯌꯨꯝꯗ ꯂꯩꯌꯦ
ꯅ ꯃꯥꯥꯏꯔꯦ ꯅꯪ ꯌꯥꯝꯅ ꯂꯩꯕ ꯊ
ꯑꯁ ꯅꯨꯡꯉꯥꯏꯇꯦꯗ ꯅꯨꯡꯁꯥ ꯁꯥꯃꯟꯕꯒꯤ
ꯃꯥꯅꯨꯡ ꯅꯨꯡꯁꯥꯃꯟꯕꯒꯤ
ꯎꯝ
ꯅꯣꯡꯁꯨ ꯁꯕ ꯍꯩꯕ꯭ꯔꯥꯅꯦ
ꯅꯨꯡꯁꯥ ꯌꯥꯝ ꯁꯥꯏꯌꯦ
ꯑꯁ ꯑꯩꯅ ꯅꯪꯒꯤ ꯊꯧꯗꯥꯡꯗꯣ ꯌꯥꯝ ꯆꯥꯅꯤꯡꯉꯕꯅ ꯁ
ꯇꯨꯝꯃꯕ꯭ꯔꯣ ꯐꯝꯂꯤꯕ꯭ꯔꯣ
ꯇꯨꯝꯗ꯭ꯔꯤ ꯐꯝꯃꯒ ꯂꯩꯌꯦꯦ
ꯑꯁ ꯅꯪ ꯂꯧ ꯆꯠꯂꯒ ꯋꯥꯔꯝꯃꯅꯤ
ꯆꯂꯅꯤ ꯇꯨꯕꯥ ꯀꯈꯤ ꯆꯥꯎꯧꯔꯨꯨꯔꯅꯤꯡ ꯇꯨꯝꯗꯅ ꯄ ꯂꯩꯇꯦ ꯇꯨꯝꯅꯤꯡꯗꯦ ꯍꯥꯏꯔꯁꯨ ꯑꯗꯨꯝ ꯇꯨꯝꯒꯅꯤ ꯑꯩꯗꯤ
ꯀꯔꯤꯔꯤꯒꯤꯦ ꯑꯦ ꯑꯩ ꯈꯨꯖꯤꯟ ꯀꯛꯈꯤꯒꯦ ꯍꯥꯏꯌꯣ
ꯎꯝ ꯑꯩꯗꯤ ꯍꯥꯏꯕ ꯍꯩꯇꯦ ꯍꯥꯏꯗꯤ ꯆꯥꯛ ꯆꯥꯔꯨꯈꯤꯒꯦ ꯍꯥꯏꯕ ꯍꯥꯏꯌꯦ ꯎꯝ
ꯑꯦ ꯑꯩ ꯊꯤ ꯐꯥꯏꯔꯨꯈꯤꯒꯦ ꯍꯥꯏꯌ ꯑꯗꯨ ꯊꯤ
ꯑꯩ ꯊꯤ ꯐꯥꯏꯔꯨꯈꯤꯒꯦ ꯅꯣꯏ ꯆꯥꯝꯕ ꯂꯥꯛꯑꯣ
ꯀꯆꯌꯦ
ꯅꯪ ꯍꯦ ꯋꯥꯏ ꯅꯪꯒꯤꯅ